ꯀꯩꯗꯩꯔꯤꯒꯦ
ꯁꯨꯝ ꯐꯝꯃꯝꯕꯅꯦ ꯍꯪꯆꯤꯠ ꯂꯥꯡꯉꯝꯕꯅꯤ
ꯉꯁꯤ ꯋꯦꯗ꯭ꯔ ꯀꯃꯥꯏ ꯇꯧꯒꯦ
ꯋꯦꯗ꯭ꯔꯖꯦ ꯃꯌꯥꯏꯅꯦ ꯍꯥꯏꯇꯥꯔꯦ ꯅꯨꯡꯁꯥꯖꯨ ꯅꯨꯡꯁꯥꯕꯨꯗꯤ ꯁꯥꯕ ꯑꯗꯣꯏꯖꯨ ꯌꯥꯝ ꯀꯟꯅ ꯁꯥꯕꯖꯨ ꯑꯣꯏꯗ꯭ꯔꯦꯗꯅ
ꯑꯈꯣꯏꯗꯗꯤ ꯉꯁꯥꯏꯗꯤ ꯌꯥꯝ ꯁꯥꯔꯝꯃꯦ
ꯑꯣ ꯅꯣꯡꯗꯤ ꯆꯨꯗ꯭ꯔꯣ
ꯅꯣꯡꯗꯤ ꯆꯨꯗꯦ ꯍꯧꯖꯤꯛꯅ ꯑꯃꯨꯛ ꯃꯪꯕꯩ ꯇꯥꯏꯞꯇ ꯇꯧꯋꯦ
ꯎꯝ ꯑꯩꯈꯣꯏ ꯑꯩꯈꯣꯏꯗꯤ ꯂꯩꯔꯤ ꯖꯒꯥꯖꯦ ꯇꯪꯈꯥꯏ ꯑꯃꯅ ꯅꯣꯡ ꯃꯪꯉꯦ ꯇꯪꯈꯥꯏ ꯑꯃꯅ ꯅꯨꯡꯁꯥ ꯁꯥꯏ
ꯑꯁ
ꯑꯗꫭ ꯅꯨꯡꯁꯤꯠꯇꯤ ꯐꯖꯅ ꯁꯤꯠꯂꯦ ꯐꯣꯇꯣꯒ ꯀꯥꯞꯄꯗꯤ ꯐꯖꯗꯧꯖꯥꯠꯅꯦ
ꯑꯣ ꯀꯝꯄ꯭ꯂꯦꯛꯁꯟꯒ ꯊꯣꯛꯄꯗꯣ ꯅꯨꯡꯁꯥ ꯌꯥꯝ ꯁꯥꯃꯜꯂꯖꯨ ꯊꯤꯕꯅꯦ ꯐꯣꯇꯣꯁꯦ
ꯎꯝ ꯑꯥ ꯂꯪꯈꯠꯄꯤ ꯑꯝꯇꯪ ꯂꯩꯔꯤ ꯀꯥꯞꯄ ꯀꯥꯟꯗ ꯑꯩ ꯍꯩꯅꯇ꯭ꯔꯕ
ꯑꯩ ꯑꯩ ꯑꯩ ꯏꯁꯥꯒꯤꯗꯤ ꯐꯣꯇꯣꯖꯦ ꯄꯥꯛ ꯀꯥꯞꯇꯦ ꯃꯤ ꯐꯣꯇꯣꯗꯤ ꯐꯖꯅ ꯀꯥꯞꯄꯦ
ꯑꯣ ꯑꯩꯗꯤ ꯄꯣꯊꯣꯛ ꯌꯥꯝ ꯄꯥꯝꯃꯦ
ꯎꯝ ꯐꯠꯇꯣꯁꯦ ꯏꯁꯥꯒꯤ ꯀꯥꯞꯄ꯭ꯔꯥ ꯏꯁꯥꯒꯤ ꯀꯥꯞꯄ ꯑꯣ ꯁꯤꯜꯐꯤꯗ
ꯁꯦꯜꯐꯤ ꯍꯣꯏ ꯑꯗꯨꯁꯨ ꯐꯣꯊꯣꯕꯨꯗꯤ ꯌꯥꯝ ꯄꯥꯝꯃꯦꯕ ꯃꯤꯒꯤꯁꯨ ꯌꯥꯝ ꯀꯥꯞꯄꯦ
ꯎꯝ ꯑꯩꯩꯅ ꯏꯁꯥꯒꯤꯗꯤ ꯀꯥꯞꯇ꯭ꯔꯦ ꯃꯤ ꯃꯤ ꯈꯛꯇꯅꯦ ꯀꯥꯞꯄꯤꯁꯦ
ꯌꯥꯏꯁꯨꯨ ꯀꯥꯞꯄꯣ ꯍꯌꯦꯡ ꯋꯥꯏ ꯂꯤꯒꯦ ꯆꯥꯖꯅꯤ
ꯎꯝ ꯑꯩ ꯀꯥꯄꯤꯅ ꯃꯤꯂ ꯆ ꯑꯗꯨꯅ ꯁꯦꯜꯐꯤꯗꯗꯤ ꯌꯥꯗꯔ ꯕ
ꯁꯦꯦꯜꯐꯤꯁꯦ ꯗꯨ ꯀꯥꯕ
ꯇꯜꯂꯦ ꯇꯜꯂꯦ ꯑꯗꯨꯏ ꯃꯦꯃꯣꯔꯤꯗ ꯑꯩ ꯄꯥꯝꯗꯦ ꯀꯩꯅꫭꯝ ꯀꯩꯅꯣꯃꯥ ꯇꯧꯋꯦꯃꯤ
ꯐꯣꯠꯇꯣꯖꯤꯅꯤ ꯑꯣꯏꯇꯕ ꯍꯥꯏꯒꯗꯥ
ꯑꯣꯏꯗꯤꯇꯥꯥꯔꯁꯨ ꯑꯗꯨꯝ ꯄꯪꯀꯥꯞ ꯀꯥꯞꯄꯦ ꯑꯩꯕꯨꯗꯤ
ꯑ ꯁꯨꯝ ꯀꯥꯞꯅꯤꯡꯉꯤꯗꯅꯤ ꯈꯔꯗꯤ ꯁꯨꯝ ꯑꯣꯏꯔꯝꯃꯅꯤ ꯈꯪꯉꯤ
ꯑꯁ ꯅꯠꯇ‌ꯦ
ꯑꯩ ꯐꯅꯕꯅꯤꯅ ꯄꯪꯈꯥꯏꯗ ꯍꯥꯏꯖꯤꯟꯕꯤꯔꯛꯑꯕ ꯑꯣ ꯀꯝ ꯈꯟꯗꯦ ꯀꯝ ꯈꯟꯗꯦ
ꯆꯂꯦ ꯍꯔꯗꯤ ꯐꯥꯏꯗꯅ
ꯎꯝ ꯐꯩ ꯐꯩ ꯑꯗꯨ
ꯄ꯭ꯔꯣꯐꯥꯏꯜꯒ ꯁꯨꯡꯆꯤꯟꯁꯤꯟꯗꯕ ꯀꯥꯡꯕꯨꯗꯣ ꯑꯣꯏꯗꯣꯏ ꯃꯥꯜꯂꯦ
ꯑꯥꯎ ꯑꯗꯨꯃꯗꯤ ꯁꯦꯡ ꯆꯨꯝꯃꯦ ꯀꯨꯏꯔꯦ ꯕꯣꯐꯥꯒꯁꯤꯟꯗꯣ ꯑꯣ ꯑꯩ ꯁꯁꯨ ꯃꯔꯝ ꯁꯝ ꯈꯥꯑꯝꯃꯦꯕ ꯑꯗꯨꯀꯥꯟꯗ ꯑꯝꯇꯪꯗꯤ ꯊꯝꯈꯤ ꯑꯗꯨꯁꯨ ꯀꯨꯏꯅ ꯆꯍꯤ ꯇꯔꯨꯛꯃꯨꯛ ꯂꯩꯔꯒ
ꯆꯍꯤ ꯇꯔꯨꯛ
ꯑꯥ ꯌꯥꯝ ꯌꯥꯝꯕ ꯅꯠꯇꯦ
ꯍꯣꯏ ꯑꯔꯥꯡꯗꯤꯦ ꯃꯊꯪꯗꯗꯤ ꯆꯍꯤ ꯇꯔꯥ ꯐꯥꯍꯜꯂꯨ
ꯑ ꯑꯗꯨ ꯑꯗꯨꯝ ꯐꯗ꯭ꯔ
ꯍꯣꯏ
ꯉ ꯁꯨꯝ ꯁꯨꯝꯨꯝ ꯍꯦꯟꯒꯠꯂꯛꯄ ꯒꯦꯠ ꯊꯣꯡꯕꯩ ꯆꯥꯡꯁ
ꯍꯣꯏ
ꯎ ꯑ
ꯍꯥꯟꯅ ꯁꯤ ꯐꯣꯟꯁꯦ ꯐꯣꯟ ꯆꯍꯤ ꯃꯉꯥꯕꯨꯗꯤ ꯁꯨꯔꯛꯀꯗꯧꯣꯔꯦꯕ ꯐꯣꯏꯅꯤ ꯁꯤ ꯁꯤ ꯐꯣꯏꯅꯤ ꯂꯩꯕ ꯀꯨꯏꯗ꯭ꯔꯤꯀꯥꯟꯗꯗꯤꯕ ꯃꯤꯅ ꯑꯩꯁꯦ ꯑꯉꯥꯎꯅꯤ ꯍꯥꯏꯅꯔꯝꯗꯩꯅ‌ꯦ ꯁꯨꯝ ꯂꯝꯕꯤꯗ ꯂꯝꯕꯤꯗ ꯁꯦꯛꯇꯒ ꯊꯧꯔ ꯆꯠꯞ ꯈꯥꯝꯝꯕꯅꯤꯗꯅ ꯑꯗꯨ ꯑꯃꯨꯛ ꯊꯑꯑꯦꯛ ꯈꯥꯝꯃ ꯑꯃꯨꯛ ꯐꯣꯇꯣ ꯀꯥꯞꯇꯣꯏꯅꯦ ꯍ ꯀꯩꯅꯣꯝ ꯍꫭꯏ ꯎꯕ ꯎꯆꯦꯛ ꯑꯃꯨꯛ ꯎꯔꯤꯗꯅ ꯍꯥꯏꯗ ꯋꯥꯏꯌꯔꯗ ꯇꯣꯡ ꯂꯩꯔꯝꯕꯁꯦ ꯈꯥꯝꯃꯅꯤꯗꯅ ꯑꯗꯨꯒ ꯍꯟ ꯅꯛꯁꯤꯜꯂꯒ ꯖꯨꯝꯒ ꯇꯧꯔꯒ ꯀꯥꯞꯄꯤ ꯈꯣꯠꯄꯤ ꯌꯥꯝ ꯇꯧꯋꯦꯕ
ꯑꯥ ꯑꯥ
ꯍꯧꯖꯤꯛꯇꯤ ꯅꯪꯗꯕꯩꯩꯅ ꯍꯧꯖꯤꯛꯁꯨ ꯅꯪꯉꯝꯃꯗꯤ ꯇꯧꯗꯣꯏ ꯑꯗꯣ ꯏꯃꯥꯟꯅꯕ ꯍꯣꯏꯗꯒ ꯆꯠꯄꯁꯦ ꯂꯝꯕꯤꯗ ꯍꯦꯛ ꯈꯥꯝꯃꯒ ꯐꯣꯇꯣ ꯀꯥꯞꯄ ꯂꯩꯒꯨꯝꯕ
ꯑꯥ ꯑꯩꯈꯣꯏꯗꯤ ꯁꯇꯣꯔꯦꯁꯀ ꯂꯩꯇ꯭ꯔꯦꯗ
ꯐꯣꯟꯁꯦ
ꯑꯩꯁꯨ ꯀꯩꯅꯣ ꯐꯣꯇꯣ ꯈꯛꯇ ꯇꯦꯟ ꯖꯤꯕꯤꯃꯨꯛ ꯑꯣꯏ
ꯑꯣ ꯑꯩꯗꯤ ꯀꯌꯥꯅꯣꯗꯤ ꯀꯥꯎꯔꯦ ꯑꯗꯨ ꯅꯥꯏꯟꯇꯤ ꯄꯥꯔꯁꯦꯟ ꯃꯨꯛꯇꯤ ꯀꯩꯅꯣ ꯇꯧꯔꯦ ꯉꯔꯥꯡꯁꯨ ꯃꯨꯛ ꯀꯣꯏꯕ ꯆꯠꯂꯦꯕ ꯉꯔꯥꯡ ꯑꯃꯨꯛ ꯀꯣꯏ ꯑꯥ ꯑꯗꯨꯁꯨ ꯀꯛꯇꯣꯔꯤꯕꯅꯤ ꯑꯩꯈꯣꯏꯅ ꯐꯣꯇꯣꯁꯦ ꯄꯪꯀꯥꯞꯇꯤ ꯀꯥꯞꯅꯤꯕ ꯑꯗꯨꯒ ꯂꯧꯈꯠꯄ ꯌꯥꯗꯕꯗꯣ
ꯎꯝ ꯑꯥꯎ
ꯑꯗꯨ ꯑꯣꯏꯗꯣꯏꯕ
ꯃꯔꯤꯃꯛ ꯀꯥꯞꯄꯥ ꯑꯝꯇ ꯀꯩꯅꯣ ꯇꯧꯗꯕꯗꯣ ꯑꯗꯨꯃꯛꯅꯦ ꯑꯩꯉꯣꯟꯗꯁꯨ ꯇꯧꯔꯤꯁꯦ ꯑꯧꯑꯧ ꯐꯣꯇꯣꯒ ꯀꯛꯄ ꯇꯟꯕꯩ ꯀꯛꯇꯕꯤ ꯁꯨꯝ ꯌꯥꯝꯒꯤꯕ ꯋꯥꯅꯦ ꯏꯁꯇꯣꯔꯦꯖꯇꯣ
ꯑꯩꯗꯤ ꯐꯅ꯭ꯌꯥ ꯑꯗꯨꯃꯥꯏꯅ ꯆꯠꯇꯣꯔꯦ ꯍꯥꯏꯔꯗꯤ ꯈꯔ ꯀꯛꯑꯒ ꯆꯠꯄꯅꯦ
ꯎꯝ
ꯑꯃꯨꯛ ꯍꯥꯞꯅꯕꯅꯥ
ꯖꯤꯕꯤ ꯀꯌꯥꯅꯣꯕ ꯇꯣꯇꯜ
ꯖꯤꯕꯤ ꯁꯦ
ꯁꯤꯛꯁꯇꯤ ꯐꯣꯔ ꯑꯣꯏꯕ ꯃꯥꯜꯂꯦ ꯑꯩꯒꯤꯗꯣ
ꯎꯝ
ꯁꯤꯛꯁꯇꯤ ꯐꯣꯔꯔꯥ ꯋꯥꯟ ꯇ꯭ꯋꯦꯟꯇꯤ ꯔ ꯀꯥꯎꯔꯦꯅꯦ
ꯎꯝ
ꯌꯦꯡꯒꯦ ꯑꯝꯇ ꯑꯩꯒꯤꯁꯤ ꯑꯩꯒꯤꯁꯦ ꯋꯥꯟ ꯇ꯭ꯋꯦꯟꯇꯤ ꯑꯩꯠꯇꯨꯅꯤ
ꯎꯝ ꯍꯥꯟꯗꯤ ꯋꯥꯟ ꯇ꯭ꯋꯦꯟꯇꯤ ꯑꯩꯠꯁꯦ ꯆꯥꯎꯔꯝꯃꯤꯅꯦ
ꯅꯥꯏꯟꯇꯤ ꯅꯥꯏꯟ ꯄꯥꯔꯁꯦꯟ ꯌꯨꯁꯅ ꯊꯥꯔꯛꯦ ꯋꯥꯟ ꯇ꯭ꯋꯦꯟꯇꯤ ꯋꯥꯟ ꯇ꯭ꯋꯦꯟꯇꯤ ꯁꯕꯦꯟ ꯄꯣꯏꯟ ꯐꯥꯏꯚ ꯖꯤ ꯕꯤ ꯌꯨꯁ ꯇꯧꯈ꯭ꯔꯦ
ꯎꯝ
ꯄꯣꯏꯟ ꯈꯤꯇꯪ ꯉꯥꯏꯔꯦ ꯌꯨꯁ ꯇꯧꯗꯕ
ꯑꯗꯨꯃꯥꯏꯅ ꯇꯧꯕꯗꯣ ꯍꯧꯖꯤꯛꯀꯤ ꯑꯦꯞ ꯏꯝꯐꯣꯗ ꯆꯪꯉꯦꯗꯅ ꯅꯪꯅ ꯌꯥꯝ ꯇꯣꯏꯅ ꯁꯤꯟꯅꯕ ꯑꯦꯞ ꯀꯩꯗꯣ ꯑꯧ ꯍꯧꯖꯤꯛ ꯀꯤ ꯃꯣꯏ ꯀꯥꯆꯦꯗꯣ ꯀ꯭ꯂꯤꯌꯔ ꯇꯧꯊꯣꯛꯑꯣ ꯑꯗꯨꯁꯨ ꯌꯥꯝ ꯀꯩꯅꯣ ꯑꯦ ꯌꯥꯝ ꯀꯟꯕꯅꯦ ꯑꯗꯨ ꯇꯧꯕ꯭ꯔꯥ
ꯍꯣꯏ ꯇꯧꯋꯦ ꯎꯝ ꯑꯗꯨ ꯌꯥꯗꯦꯗ ꯌꯥꯝ ꯍꯥꯏꯗꯤ ꯌꯥꯝ ꯀꯩꯅꯣ ꯇꯧ ꯗꯕꯒꯤ ꯑꯩ ꯃꯦꯃꯣꯔꯤꯕꯨꯗꯤ ꯍꯥꯞꯇꯦꯕ ꯑꯩꯒꯤ ꯐꯣꯟꯁꯦ
ꯎꯝ
ꯃꯁ ꯍꯥꯏꯗꯨꯅꯦꯕ ꯑꯗꯨꯒ ꯑꯗꯨ ꯃꯦꯃꯣꯔꯤ ꯀꯥꯔꯠ ꯑ ꯑ ꯌꯥꯎꯦ ꯌꯥꯕꯗꯤ
ꯑꯩꯗꯤ ꯃꯦꯃꯣꯔꯤ ꯃꯀꯥ ꯍꯥꯞꯐꯝ ꯌꯥꯎꯗꯦ
ꯃꯦꯃꯣꯔꯤ ꯀꯥꯔ ꯑꯃ ꯂꯩꯒꯦ ꯇꯧꯕꯅꯤ
ꯎꯝ ꯑꯩ ꯐꯣꯟꯁꯦ ꯌꯥꯝ ꯑꯐꯥꯎꯕ ꯑꯣꯏꯖꯥꯠꯅꯦ ꯑ
ꯎ
ꯎꯝ ꯑꯗꯨ ꯏꯁꯇꯣꯔꯦꯖꯇꯨꯅ ꯌꯥꯝ ꯆꯥꯎꯕꯗꯤ ꯐꯕ ꯋꯥꯟ ꯇ꯭ꯋꯦꯟꯇꯤ ꯑꯩꯠ ꯈꯛꯇ
ꯍꯖꯤꯀꯤ ꯕꯤꯗꯤꯌꯑꯣꯒꯨꯝꯕ ꯅꯝꯕꯗꯥ ꯍꯦꯛꯇ ꯌꯥꯝ ꯌꯥꯝ ꯑꯣꯏ ꯂꯩꯔꯝꯃꯦꯕ
ꯎꯝ ꯑꯩ ꯒꯦꯝ ꯒꯦꯝꯁꯨ ꯑꯃꯨꯛ ꯍꯥꯞꯆꯤꯟꯗꯨꯒꯤꯅꯦ ꯃꯣꯕꯥꯏꯜ ꯂꯤꯖꯦꯟ ꯍꯥꯞꯄꯤꯗꯣ ꯇꯦꯟ ꯖꯤꯕꯤꯃꯨꯛ ꯍꯦꯜꯂꯦ ꯏꯁꯇꯣꯔꯦꯖꯇ
ꯃꯣꯏ ꯔꯤꯁꯣꯔꯇ ꯇꯧꯅ ꯇꯧꯕ ꯀꯥꯟꯗ
ꯑꯥ
ꯑꯩꯈꯣꯏꯅ ꯑꯗꯨꯒꯨꯝꯕꯗꯤ ꯑꯃꯨꯛ ꯍꯥꯞꯇꯦ ꯂꯩꯥꯏꯇ ꯐꯣꯠꯇꯣ ꯕꯤꯖꯣꯗꯅꯦ ꯑꯩꯈꯣꯏ
ꯑ ꯐꯣꯇꯣꯗꯨꯁꯨ ꯍꯥꯏꯦꯛ ꯀꯛꯄ ꯌꯥꯕ ꯐꯅꯌꯥꯝꯗꯤ ꯌꯥꯎꯗꯤ ꯌꯥꯎꯕꯅꯦꯕ ꯑꯗꯨꯗ ꯀꯛꯄꯁꯦ ꯍꯧꯔꯅꯤꯗꯅ ꯑꯗꯨ ꯇꯜꯂꯛꯇꯅ ꯍꯦꯛꯇ ꯇꯣꯛꯈꯤꯅꯦꯕ
ꯍꯣꯏ ꯅꯨꯡꯗꯤ ꯅꯨꯡꯉꯥꯏꯇꯕꯅꯦ ꯀꯛꯄꯗ
ꯎꯝ ꯍꯥꯏ ꯄꯦꯁꯦꯟꯁ ꯌꯥꯝ ꯌꯥꯎꯗꯕ ꯍꯥꯏꯇꯥꯔꯦꯅꯦ
ꯑꯣ ꯀꯛꯄ ꯄꯨꯂꯞꯀ ꯌꯦꯡꯉꯒ ꯀꯛꯄꯗꯣ
ꯑꯥ
ꯈꯣꯏꯅꯤ ꯀꯛꯄꯗ ꯀꯛꯄꯗ
ꯑꯩ ꯌꯨꯝꯗ ꯈꯔ ꯀꯛꯄꯤꯒ ꯑꯩ ꯀꯛꯄ ꯌꯥꯝ ꯇꯜꯍꯜꯂꯦ
ꯑꯗꯒꯤ ꯑꯦꯞꯁꯨ ꯗꯔꯀꯥꯔ ꯑꯣꯏꯔꯗꯤ ꯑꯣꯏꯅ ꯁꯠ ꯁꯠ ꯗꯥꯎꯟꯂꯣꯗ ꯇꯧꯋꯦ ꯑꯃꯨꯛ ꯐꯣꯇꯣꯒꯨꯝꯕ ꯅꯝꯅꯤ ꯍꯥꯏ ꯏꯁꯇꯣꯔꯦꯖꯁꯦ ꯌꯥꯗ꯭ꯔꯦ ꯍꯥꯏꯔꯗꯤ ꯑꯦꯞꯀꯁꯦ ꯄꯪꯀꯛ ꯀꯪꯛꯊꯠ
ꯎꯝ ꯑꯎ ꯑꯩꯁꯨ ꯍꯧꯖꯤꯛꯀꯤ ꯑ ꯖꯦꯔꯣꯁ ꯀꯩꯀꯥ ꯇꯧꯕꯩꯗꯣ ꯑꯗꯨꯗ ꯑꯃ ꯑ ꯗꯣꯀꯨꯃꯦꯟꯁ ꯀꯦꯅꯔꯅ ꯃꯥ ꯑꯥ ꯑꯃ ꯂꯩꯕꯗꯣ ꯑꯗꯨꯗꯣ ꯀꯩꯅꯣ ꯇꯧꯋꯦ ꯑꯗꯨꯁꯦ ꯍꯧꯖꯤꯛꯁꯨ ꯁꯤꯖꯤꯟꯅꯔꯝꯗꯥꯏꯗ ꯍꯥꯞ ꯄꯅꯤꯗꯅ
ꯑꯥ
ꯑꯗꯝ ꯂꯣꯏꯔꯀꯥꯟꯗ ꯑꯃꯛꯊꯠꯇꯣꯏꯅꯦꯕ ꯍꯧꯖꯤꯛ ꯏꯇꯣꯔꯤꯁꯇꯨ ꯆꯟꯗꯕꯒꯤ
ꯍꯣꯏ ꯑꯃ ꯀꯩꯅꯣ
ꯑꯝ ꯎꯝ
ꯃꯁꯥꯒꯤ ꯎꯝ ꯀꯩꯅꯣ ꯗꯣꯀꯨꯃꯦꯟꯁꯇ ꯑꯣꯄꯟ ꯁꯠꯇꯧ ꯌꯥꯗꯕꯗꯣ ꯊꯑꯣꯏꯀꯤ ꯋꯥꯠꯇꯣ ꯍꯥꯥꯛꯇꯔꯗꯤ ꯌꯥꯕꯗꯣ
ꯎꯝ
ꯑꯣꯄꯟ ꯇꯧ ꯌꯥꯗ ꯑꯗꯨꯗꯣ ꯌꯥꯗꯕꯗꯣ ꯈꯤꯇꯪ ꯄꯤ ꯗꯤ ꯑꯦꯐ ꯌꯥꯗꯕꯗꯨ ꯈꯇꯪꯗ ꯑꯣꯏꯅ ꯗꯥꯎꯟꯂꯣꯗ ꯇꯧꯔꯒ ꯌꯦꯡꯉꯦꯕ
ꯑꯝ ꯀꯅꯤ ꯄꯩꯁꯥꯅꯦ ꯂꯥꯏ ꯄꯩꯁꯥꯁꯦ ꯄꯥꯏꯕ ꯑꯣꯏꯔꯝꯅꯤ ꯁꯤ ꯐꯣꯟꯁꯦ ꯌꯥꯔꯛꯇꯧꯕ ꯑꯅꯧꯕ ꯑꯃ ꯁꯤꯟꯗꯅꯕꯀꯣ ꯇꯧꯗꯧꯗꯣ ꯈꯥꯡꯉꯒ ꯑꯣꯏꯅ ꯂꯩꯕꯤꯅꯦꯕ
ꯃꯥ ꯑꯩꯥꯏ ꯐꯣꯟ ꯆꯛꯅ ꯃ
ꯆꯩ ꯀꯌꯥ ꯁꯣ
ꯆꯍꯤ ꯑꯍꯨꯝꯨꯝ ꯑꯍꯨꯝꯃꯨꯀꯤꯁꯣꯔ
ꯎꯝ
ꯁꯤꯒꯤ ꯃꯃꯥꯡꯗꯦ ꯄꯥꯏꯔꯝꯕꯗꯨꯗꯤ ꯆꯍꯤ ꯇꯔꯨꯛꯂ ꯑꯗꯨꯃꯥꯏꯅ ꯑꯣꯏꯕꯅꯤ
ꯎꯝ
ꯑꯣꯏꯗ
ꯐꯣꯟ ꯁꯨꯀ ꯄꯥꯏꯗꯗ ꯂꯩꯕꯒ ꯌꯥꯎꯈ꯭ꯔꯣ ꯐꯣꯟ ꯐꯣꯟ ꯂꯩꯔꯕ ꯃꯇꯨꯡꯗ ꯀꯌꯥꯝ ꯀꯨꯏꯅ
ꯑ ꯌꯥꯝ ꯀꯥ ꯍꯦꯟꯅꯗꯤ ꯀꯨꯏꯔꯝꯗꯧ ꯃꯥꯟꯗꯦ ꯑꯩꯗꯤ ꯈꯪꯗꯦ ꯑꯦꯛꯖꯥꯝꯒꯨꯝꯕ ꯃꯇꯝꯗ
ꯑ ꯑꯩ ꯀꯩꯅꯣ ꯇꯧ ꯍꯧꯖꯤꯛꯀꯤ ꯑꯍꯥꯟꯕ ꯐꯣꯟ ꯑ ꯑꯍꯝꯗ ꯏꯗꯨ ꯍꯥꯎ ꯀꯨꯏꯅ ꯄꯔꯝꯃꯦꯕ ꯑꯗꯨꯒ ꯑꯩꯣꯏ ꯃꯃꯥꯏꯁꯤꯐꯧꯗ ꯄꯨꯔꯥ ꯀꯦꯜꯂꯒ ꯑꯗꯨꯐꯧꯗ ꯄꯥꯏꯔꯤꯅꯦꯕ ꯀꯦꯜꯂꯒ ꯌꯥꯜ ꯂꯩꯕ
ꯍ
ꯑꯗꯨꯗ ꯑꯗꯨꯗ ꯑꯗꯨꯁꯨ ꯆꯅꯥ ꯆꯤꯟꯌꯥ ꯍꯥꯏꯒꯦꯗ꯭ꯔꯔꯤ ꯑꯗꯩ ꯆꯍꯤ ꯑꯅꯤ ꯑꯅꯤ ꯃꯈꯥꯏꯃꯨꯛꯁꯦ ꯐꯣꯟ ꯁ ꯀꯏ ꯄꯥꯏꯗꯦ
ꯍ ꯑꯗꯨꯁꯨ
ꯑꯗꯨꯗꯩ ꯏꯃꯥꯅꯕ ꯃꯌꯥꯝꯇꯪ ꯁꯥꯎꯁꯤ ꯍꯥꯏꯗꯤ ꯃꯣꯏꯗ ꯐꯣꯟ ꯇꯧꯕꯗꯣ ꯑꯩꯈꯣꯏ ꯃꯥꯗꯩ ꯑꯃꯨꯛ ꯇꯧꯅꯤ ꯑꯩꯈꯣꯏꯗꯗꯥꯗꯒꯤꯩ ꯑꯃꯨꯛ ꯇꯧꯅꯤ ꯅꯪ ꯅꯝꯕꯔ ꯀꯌꯥꯝ ꯄꯥꯏꯒꯦ ꯅꯪ ꯄꯩꯁꯥ ꯀꯌꯥꯝ ꯄꯥꯏꯕ ꯃꯤꯅꯣ ꯍꯥꯏꯅ ꯇꯧꯔ
ꯎ
ꯑꯩꯉꯣꯟꯗ ꯉꯥꯡꯉꯁꯦ ꯑꯩꯁꯨ ꯀꯩꯅꯣ ꯇꯧꯕ ꯐꯣꯟꯗꯣ ꯑꯃꯨꯛ ꯂꯩꯕ ꯀꯥꯟꯗ ꯍ ꯀꯨꯜ ꯆꯠꯀꯗꯕꯅꯤꯄꯗꯣ ꯑꯗꯨꯩ ꯈꯥꯡꯕꯅꯦ
ꯑ
ꯑꯗꯤ ꯑꯗꯨꯀꯥꯟꯗ ꯆꯦꯛꯀꯣꯟꯗ ꯐꯖꯅ ꯃꯩ ꯃꯩ ꯍꯧꯧꯧꯕ ꯁꯨꯔꯤꯁ ꯐꯣꯟꯉꯩꯅ
ꯑꯗꯨꯝ ꯂꯩꯔꯦ
ꯂꯩꯔꯦ ꯑꯥ ꯍꯧꯖꯤꯛꯐꯥꯎ ꯀꯩꯝ ꯇꯧꯗꯦꯔꯤ ꯁꯤ ꯐꯣꯟꯁꯦ ꯆꯍꯤ ꯃꯉꯥ ꯐꯥꯗꯔꯁꯦ ꯀꯦꯝꯅꯥ ꯀꯌꯥꯁꯨ ꯍꯧꯖꯤꯛ ꯄꯨ ꯈꯤꯇꯪ ꯈꯤꯇꯪꯗꯨꯗꯤ ꯁꯦꯡꯗ ꯍꯧꯔꯛꯑꯦꯕꯀꯣ ꯑꯗꯨꯁꯨ ꯆꯍꯤ ꯃꯔꯤ ꯐꯧꯗꯤꯗꯤ ꯀꯩꯝ ꯇꯧꯗꯦꯕ ꯒꯦꯝ ꯁꯥꯟꯅꯕꯗꯁꯨ ꯀꯩꯗꯁꯨ
ꯎꯝ ꯐꯖꯅ ꯄꯥꯏꯔꯝꯕꯅꯦ ꯑꯗꯨꯗꯤ
ꯑ
ꯑꯩꯒꯤꯗꯤ ꯑꯩꯒꯤ ꯐꯣꯟꯗꯣ ꯑꯃꯨꯛ ꯑꯩ ꯐꯣꯟꯗꯨꯁꯨ ꯌꯥꯈꯤꯗꯅꯦꯕ ꯏꯁꯀ꯭ꯔꯤꯟꯗ ꯑꯃ ꯑ ꯂꯥꯏꯟ ꯂꯥꯏꯟ ꯆꯠꯄꯗꯣ ꯄꯤꯛꯁꯦꯜ ꯌꯥꯗꯕꯗꯣ ꯑꯗꯨ ꯇꯧꯔꯒ ꯌꯥꯈꯤꯗꯕꯅꯦꯕ ꯍꯣꯏ ꯑꯗꯨ ꯑꯃꯨꯛ ꯀꯩꯅꯣ ꯑꯃꯔꯛꯇꯤ ꯁꯤꯖꯤꯟꯅꯈ꯭ꯔꯦꯕ ꯑꯗꯨꯃꯥꯏꯅ ꯇꯧꯔꯒ ꯑꯗꯨꯃꯨꯛ ꯇꯧꯔꯛꯑꯦ ꯑꯗ ꯍꯧꯖꯤꯛꯇꯤ ꯑꯃꯨꯛ ꯑꯩꯈꯣꯏ ꯀꯀꯥꯒꯤ ꯅꯨꯄꯤꯒ ꯄꯥꯏꯕꯅꯦ ꯑꯩ ꯐꯣꯟꯗꯣ ꯀꯩꯁꯨ ꯇꯧꯗ ꯑ ꯁꯦꯝꯖꯤꯜꯂꯒ ꯀꯩꯁꯨ ꯇꯧꯗꯦ